ꯇꯥꯕ꯭ꯔꯣ
ꯑꯣ ꯇꯥꯏꯌꯦ ꯇꯥꯏꯌꯦ
ꯀꯩꯗꯧꯔꯤꯒꯦ
ꯑꯩꯁ ꯇꯨꯝꯃꯥꯒ ꯂꯩꯔꯤꯌꯦ
ꯑꯥꯏ ꯊꯦꯡꯉꯦꯍꯦ
ꯅꯣꯡ ꯐꯖꯅ ꯆꯨꯔꯤꯀꯣ ꯉꯁꯥꯏ ꯅꯪ ꯀꯣꯜ ꯂꯥꯔꯝꯕꯗꯣ ꯈꯪꯍꯧꯗꯕ ꯁꯥꯏꯂꯦꯟ ꯊꯝꯕꯅꯤꯅ
ꯁꯣꯝꯁꯨ ꯅꯣꯡ ꯀꯟꯅ ꯆꯨꯔꯤꯅꯤ ꯄꯦꯔꯦ ꯄꯦꯔꯦ ꯆꯨꯕꯗꯣ ꯃꯄꯥꯟ ꯊꯣꯛꯄ ꯌꯥꯗꯕꯒꯤ
ꯑꯁ ꯁꯤꯗꯤ ꯇꯨꯝꯕ ꯇꯨꯝꯕ ꯅꯨꯡꯉꯥꯏꯕ ꯋꯦꯗꯔꯅꯤ
ꯉꯔꯥꯡꯗꯣ ꯑꯃꯗꯣ ꯁꯦꯝꯕꯤ ꯁꯦꯝꯅꯤꯡꯉꯥꯏ ꯍꯥꯏꯔꯛꯄ꯭ꯔꯣ
ꯑꯩ ꯅꯍꯥꯟ ꯇꯥꯛꯈ꯭ꯔꯕꯅꯤ ꯑꯗꯣ ꯌꯥ ꯌꯥꯗꯕꯖꯥꯠꯂꯥ ꯈꯪꯗꯦ
ꯌꯥꯗꯦꯅ ꯂꯩꯅꯤꯅ ꯍꯧꯖꯤꯛ
ꯃꯥꯅ ꯁꯦꯝꯕ ꯍꯩꯇꯕꯒꯤ ꯑꯣꯏꯔꯝꯅꯤꯗ
ꯑꯗꯨꯒꯤꯔꯥ ꯈꯪꯗꯦ ꯑꯁ ꯊꯦꯡꯉꯦ ꯍꯦ
ꯎꯝ ꯀꯔꯤ ꯏꯟꯁꯥꯡ ꯆꯥꯔꯒꯦ ꯅꯣꯏꯗꯤ
ꯑꯩꯈꯣꯏꯗꯤ ꯑꯃꯨꯛ ꯎꯁꯣꯏ ꯆꯥꯔꯦꯅꯦ
ꯃꯇꯝ ꯃꯇꯝꯒꯤ ꯆꯥꯗ꯭ꯔꯗꯤ ꯌꯥꯗ꯭ꯔꯤꯅꯦ
ꯑꯗꯨꯒꯤ ꯌꯨꯝꯂꯛ ꯈꯨꯗꯤꯡ ꯑꯁꯣꯏ ꯉꯥꯛꯇꯅꯤ
ꯑꯣ ꯑꯁ
ꯌꯦꯟꯁꯥꯡꯖꯦ ꯍꯪꯗ꯭ꯔꯁꯨ ꯌꯥꯔꯕꯅꯤꯅꯦ ꯍꯟꯗꯛꯁꯤ
ꯎꯁꯣꯏ ꯆꯥꯔꯦ ꯍꯥꯏꯕ ꯈꯪꯉꯕꯅꯦꯕ
ꯑꯝ ꯅꯪꯖꯨ ꯑꯁ ꯃꯤ ꯏꯕꯥꯅꯤꯕꯨ ꯃꯤꯅ ꯆꯥꯛ ꯀꯧꯕꯀꯣ ꯑꯗꯨꯒꯤ ꯆꯠꯂꯨꯕꯅꯦ ꯈꯔ ꯊꯦꯡꯊꯣꯛꯄ ꯍꯥꯏꯇꯥꯔꯦꯅꯦ
ꯑꯗꯣ ꯈꯔ ꯈꯔ ꯌꯥꯝ ꯄꯥꯏꯕꯒꯤ ꯑꯣꯏꯔꯝꯅꯤꯅꯦ
ꯅꯠꯇꯦ ꯑꯗꯨꯒꯨꯝꯕ ꯇꯧꯗꯦ
ꯑꯩꯈꯣꯏ ꯑꯩꯈꯣꯏꯗꯤ ꯑꯥꯔꯖꯦꯟꯇꯤꯅꯥ ꯊꯣꯛꯄ ꯅꯨꯃꯤꯠꯇꯨ ꯑꯩꯁ ꯐꯖꯅ ꯇꯧꯔꯦꯅꯦ ꯑꯩꯈꯣꯏꯗꯨ
ꯑꯁ ꯅꯣꯏꯁꯨ ꯈꯔ ꯈꯔ ꯀꯩꯀꯩꯅꯣ ꯇꯧꯕ ꯃꯥꯜꯂꯤ ꯑꯗꯨ ꯅꯣꯏ ꯀꯔꯤ
ꯑꯥ ꯅꯨꯃꯤꯠꯇꯨ ꯐꯖꯅ ꯋꯥꯔꯤ ꯁꯥꯒꯦ ꯇꯧꯕꯗꯨꯅ ꯑꯩꯗꯣ ꯀꯣꯛꯈꯔꯤ ꯅꯨꯡꯉꯥꯏꯇꯗꯅ ꯕꯨꯡꯉꯣ ꯑꯐꯥꯎꯁꯥꯗ꯭ꯔꯦ
ꯑꯃꯒꯤ ꯐꯣꯟꯗꯁꯨ ꯃꯤ ꯑꯃꯒꯤ ꯚꯣꯏꯁ ꯃꯦꯁꯦꯖꯇ ꯅꯣꯏꯒꯤ ꯃꯈꯣꯠ ꯂꯣꯏ ꯇꯥꯔꯦ ꯕꯀꯣ
ꯑꯣ
ꯑꯃ ꯑꯃꯒꯤ ꯑꯃꯨꯛꯀ ꯅꯣꯏ ꯋꯥꯔꯤ ꯁꯥꯔꯕꯗ ꯂꯣꯏ ꯇꯥꯔꯦꯕ
ꯍꯣꯏ ꯄꯨꯟꯅ ꯂꯩꯕꯒꯤꯅꯤ
ꯑꯥ ꯑꯗꯨ ꯇꯥꯔꯤꯕꯀꯣ ꯚꯣꯏꯁ ꯃꯦꯁꯦꯖꯇꯥ
ꯎꯝ
ꯃꯣꯏꯁꯦ ꯉꯁꯤ ꯈꯔ ꯇꯧꯔꯝꯒꯅꯤ ꯍꯥꯏꯅ ꯈꯟꯕꯅꯦꯕ
ꯌꯦꯟ ꯂꯥꯛꯑꯕ ꯑꯅꯤ ꯍꯥꯥꯟꯂꯒ ꯇꯧꯔꯦꯅꯦ ꯅꯨꯃꯤꯠ
ꯇꯧꯗꯕꯅꯤ
ꯏꯁ ꯍꯥꯞꯀꯤ ꯃꯃꯥꯡꯗꯗꯤ ꯑꯩꯁ ꯍꯔꯠꯕꯤꯇꯤꯡ ꯍꯔꯠꯕꯤꯇꯡꯁꯤ ꯗ꯭ꯔꯝ ꯐꯨꯕꯒ ꯆꯞ ꯃꯥꯟꯅꯩꯅꯦ
ꯑꯁ ꯑꯩꯁꯨ ꯋꯥꯕꯥꯎ ꯉꯥꯡꯅꯤꯡꯗꯕꯅꯤ ꯑꯗꯨꯝ ꯃꯇꯝꯗ ꯑꯩ ꯌꯦꯡꯅꯤꯡꯉꯣꯏ ꯌꯦꯡꯅꯤꯡꯂꯤꯕꯣꯏ ꯇꯧꯔꯒ ꯂꯩꯕꯅꯦꯕꯀꯣ
ꯎꯝ
ꯍꯥꯞ ꯍꯥꯞ ꯃꯇꯨꯡꯗ ꯃꯣꯏꯅ ꯅꯩꯔꯛꯄꯗꯒꯤ ꯅꯩꯔꯛꯄꯗꯗꯤ ꯊꯃꯣꯏꯒ ꯄꯨꯡ ꯄꯦꯟ ꯄꯦꯟꯂꯤ
ꯍꯝ ꯂꯧꯍꯧꯒꯗꯧꯕ ꯍꯥꯏꯕꯁꯤ ꯁꯤꯅꯤ
ꯃꯥꯅꯦ ꯃꯥꯅꯦ ꯐꯤꯂꯝꯗ ꯅꯨꯄꯥ ꯑꯃꯒꯤ ꯗꯥꯏꯂꯣꯛ ꯂꯩꯕꯗꯣ ꯃꯌꯥꯝ ꯃꯌꯥꯝ ꯃꯌꯥꯝ ꯃꯔꯛꯇ ꯀꯩꯅꯣ ꯈꯔ ꯍꯦꯟꯕꯁꯦ ꯁꯨꯝ ꯍꯦꯛꯇꯥ ꯍꯦꯛꯇꯥ ꯊꯣꯛꯄ ꯍꯦꯛꯇ ꯆꯣꯡꯊꯣꯛꯄ ꯍꯥꯏꯕꯗꯣ
ꯎꯝ
ꯌꯥꯝ ꯃꯔꯛꯇ ꯃꯤ ꯑꯣꯏꯒꯗꯕ ꯃꯤꯁꯛ ꯇꯤ ꯍꯦꯛ ꯇꯣꯉꯥꯟꯅ ꯊꯣꯛꯑꯦ ꯍꯥꯏꯕꯗꯣ ꯑꯗꯨꯅꯦꯕ
ꯑꯉꯥꯡꯁꯤꯡꯕꯨꯗꯤ ꯌꯨꯝ ꯃꯅꯥꯛꯇ ꯄꯨꯔꯛꯑꯒ ꯐꯨꯗꯕꯅꯦꯕ ꯑꯥ ꯂꯝꯗ ꯐꯨꯕ ꯌꯥꯗꯦꯕ ꯌꯨꯝ ꯃꯅꯥꯛ ꯄꯨꯔꯥꯒ ꯐꯨꯒꯗꯕꯅꯤ ꯑꯗꯨꯒꯤ ꯇꯥꯏꯞꯇꯨꯅꯤꯅꯦ
ꯃꯥꯅꯦ ꯃꯥꯅꯦ ꯑꯁ ꯉꯔꯥꯡ ꯑꯣꯛꯁꯥ ꯈꯔ ꯌꯥꯝ ꯆꯥꯔꯨꯕꯒꯤꯔ ꯀꯝꯄ꯭ꯂꯦꯛꯁꯟꯁꯦ ꯊꯤ ꯅꯥꯜꯂ ꯂꯩꯔ
ꯑꯁ ꯑꯁ ꯑꯩꯈꯣꯏꯗꯤ ꯑꯣꯛꯁꯥ ꯁꯟꯁꯥꯁꯦ ꯐꯪꯗꯦꯅꯦ ꯎꯥꯏ ꯂꯩꯗꯦꯅꯤ
ꯎꯝ
ꯕ꯭ꯔꯣꯏꯂꯔ ꯂꯣꯏ ꯐꯥꯎ ꯐꯪꯕ ꯋꯥꯏꯅꯤ
ꯎꯝ ꯒꯔꯤ ꯆꯠꯊꯣꯛ ꯆꯠꯁꯤꯟꯁꯨ ꯅꯨꯡꯉꯥꯏꯇ꯭ꯔꯕꯒꯤꯀꯣ
ꯎꯝ
ꯅꯨꯡꯉꯥꯏꯔꯗꯤ ꯑꯁꯤꯗ ꯂꯨꯝ ꯂꯩꯔꯒ ꯊꯥꯕꯁꯨ ꯌꯥꯕꯅꯦꯕ
ꯎꯝ
ꯆꯥꯎ ꯑ ꯆꯕ ꯄꯤꯁ ꯑ ꯆꯥꯎ ꯑꯕꯗ ꯀꯛ꯭ꯔꯦꯁ
ꯍꯟꯗꯛ ꯅꯣꯡꯒꯤ ꯅꯨꯃꯤꯠ ꯃꯥꯁꯤꯒ ꯑꯣꯛ ꯁꯥ ꯀꯦꯞꯁꯨꯟ ꯑꯆꯧꯕ ꯑꯃ
ꯃꯥꯅꯦ ꯃꯥꯅꯦ
ꯑꯅ ꯐꯨꯠ ꯍꯥꯜꯂꯒ ꯅꯦꯈꯥꯏꯒꯤꯗꯧꯕꯅꯤꯅꯦ ꯐꯪꯅꯅꯦ
ꯑꯩꯈꯣꯏꯔꯣꯝꯁꯦ ꯑꯁ ꯐꯪꯕ ꯋꯥꯕꯒꯤꯀꯣ
ꯎꯝ
ꯑꯩꯈꯣꯏ ꯁ꯭ꯋꯥꯏ ꯇꯝꯄꯥꯛꯒꯨꯝꯕꯗꯗꯤ ꯄꯩꯁꯥꯒꯤ ꯋꯥꯔꯤꯅꯤꯕꯀꯣ
ꯎꯝ
ꯑꯗꯨꯕꯨ ꯑꯗꯨꯕꯨ ꯍꯦꯛ ꯂꯩꯕꯨ ꯂꯩꯔꯕ ꯑꯗꯨꯝ ꯃꯊꯧꯗꯣ ꯑꯗꯨꯝ ꯐꯖꯅ ꯇꯧꯕ ꯌꯥꯔꯦ
ꯎꯝ ꯈꯨꯠ ꯀꯔꯤ ꯍꯥꯏꯁꯤꯔꯥ ꯀꯦꯞꯁꯤꯟ ꯊꯥꯕꯒꯤ ꯆꯥꯡꯗꯣ
ꯎꯝ
ꯆꯤ ꯃꯔꯤ ꯃꯉꯥ ꯊꯥꯕꯗꯣ
ꯍ
ꯑꯗꯣ ꯈꯨꯕꯥꯛ ꯃꯨꯛ ꯆꯥꯎꯕ ꯑꯃ ꯅꯩꯔꯗꯤ
ꯑꯁ ꯗꯨ ꯑꯗꯨ ꯎꯝ ꯑꯗꯨ ꯑꯗꯨ ꯇꯧꯔꯗꯤ ꯑꯁ ꯀꯩꯅꯣꯝ ꯀꯩꯅꯣꯝ ꯀꯩꯅꯣꯝ ꯅꯤꯡꯁꯤꯡꯂꯛꯀꯅꯤ
ꯎꯝ
ꯍꯧꯖꯤꯛꯀꯥꯟ ꯑꯁ ꯎꯛꯁꯥ ꯆꯥꯛ ꯌꯥꯝ ꯅꯨꯡꯉꯥꯏꯅꯤ ꯉꯥꯔꯥꯡꯁꯨ ꯑꯁꯤ ꯌꯞꯆꯥ ꯉꯥꯡꯁꯨ ꯌꯥꯝ ꯆꯥꯏ ꯑꯁ ꯆꯥꯗꯕ ꯀꯣꯏꯕꯗꯣ
ꯑꯣ
ꯑꯣ ꯐꯣꯏ ꯇꯣꯏ ꯇꯣꯟ ꯆꯥꯔꯗꯤ ꯌꯥꯝ ꯆꯥꯅꯤꯡꯗꯦꯕꯕꯣ ꯑꯗꯨ ꯉꯔꯥꯡꯗꯤ ꯆꯟ ꯈꯥꯏꯒ
ꯎꯝ ꯋꯦꯗꯔ ꯃꯇꯥꯏꯁꯤꯒ ꯅꯤꯡꯁꯤꯡꯉꯛꯄ ꯋꯥꯅꯤꯅ
ꯃꯥꯅꯦ ꯃꯥꯅꯦ
ꯁꯥꯗꯤ ꯌꯥꯝ ꯅꯨꯡꯉꯥꯏꯅꯤꯗꯅ
ꯎꯝ
ꯑꯣꯛꯁꯥꯗꯤ
ꯁꯥꯕ ꯀꯥꯟꯗ ꯆꯥꯕ ꯅꯨꯡꯉꯥꯏꯇꯦ
ꯎꯝ ꯎꯝ
ꯈꯨꯟꯒꯤ ꯀꯥꯡꯕꯨꯁꯨ ꯉꯁꯤꯗꯤ ꯊꯕꯛ ꯆꯠꯂꯝꯈꯤꯔꯣꯏꯅꯦ ꯅꯣꯡꯖꯨꯗꯤ
ꯃꯤ ꯈꯔ ꯆꯠꯄ ꯂꯩꯌꯦ ꯃꯤ ꯑꯅꯝ ꯑꯅꯝꯕ ꯆꯠꯂꯦꯗ
ꯑꯁ ꯁꯤ ꯑꯃ ꯅꯨꯃꯤꯠꯗꯤ ꯁꯤꯃ ꯅꯨꯃꯤꯠꯗꯤ ꯄꯣꯊꯥꯗꯕꯅꯤꯅꯦ
ꯁꯨꯕ ꯌꯥꯗꯕꯅꯤꯅ ꯎꯄꯥꯏ ꯂꯩꯇꯕꯅꯤꯅ
ꯎꯝ ꯑꯁ ꯀꯥꯡꯪꯗ꯭ꯔꯩꯗ
ꯅꯨꯃꯤꯠ ꯀꯥꯡꯈꯛ ꯌꯥꯝꯕꯒꯤ ꯋꯦꯗꯔꯅꯦꯕ ꯍꯟꯗꯛ ꯉꯁꯤꯒꯤꯁꯦ
ꯑꯣ ꯍꯣꯏ ꯍ ꯑꯗꯨꯒꯨꯝꯕ ꯌꯥꯝ ꯀꯥꯟꯟꯅ ꯊꯕꯛꯁꯦ ꯅꯨꯡꯉꯥꯏꯗꯕꯅꯤ
ꯎꯝ ꯑꯩꯈꯣꯏ ꯃꯥꯏꯁꯦ
ꯑ
ꯂꯩꯕꯥꯛꯇ ꯑꯃꯨꯛ ꯇꯧꯔꯒ ꯑꯃꯨꯛ
ꯎꯝ ꯑꯗꯨꯝꯕ ꯃꯇꯝꯅꯤꯀꯣ ꯍꯧꯖꯤꯛꯀꯥꯟꯗꯣ
ꯃꯥꯔ ꯄꯨꯋꯥꯅꯤ ꯃꯊ ꯇꯔꯒꯄꯗꯥ ꯎꯝ
ꯑꯁ ꯍꯧꯖꯤꯛꯀꯥꯟ ꯃꯥꯅꯦ ꯃꯥꯅꯦ ꯇꯨꯝꯃꯟꯕꯒꯤꯀꯣ ꯑꯁ ꯍꯛꯆꯥꯡꯁꯦ ꯂꯣꯏꯅ ꯈ꯭ꯋꯥꯡꯒꯠꯁꯦ ꯂꯣꯏ ꯅꯥꯔꯤꯅꯦ ꯇꯨꯝꯃꯟꯕꯒꯤ ꯑꯣꯏꯔꯝꯅꯤ
ꯀꯣꯟ ꯄꯅ ꯅꯥꯏꯅ ꯌꯧꯁꯨ ꯊꯦꯡ ꯊꯦꯡ ꯍꯧꯋꯥꯠꯂꯤꯅꯤ
ꯎꯝ ꯍꯧꯒꯠ ꯁꯨꯃꯥꯏꯅ ꯄꯦꯟꯅ ꯇꯨꯝꯂꯒ ꯂꯩꯒꯗꯕ ꯍꯧꯒꯠꯀꯗꯕꯅꯤ
ꯄꯨꯡ ꯇꯔꯦꯠ ꯇꯥꯗ꯭ꯔꯤ ꯐꯥꯎꯕꯒꯤ
ꯎꯝ ꯑꯁ ꯑꯗꯨꯗꯤ ꯑꯗꯨꯗꯤ ꯉꯜꯜꯂꯤꯦꯍꯦ ꯍꯣꯏꯌꯦ ꯍꯧꯖꯤꯛ ꯈꯛꯇꯪ ꯍꯧꯒꯠꯄ ꯉꯥꯏꯔꯦ
ꯄꯨꯡꯨꯡ ꯇꯔꯦꯠꯗ ꯍꯒ꯭ꯔ ꯑꯦ ꯑꯩꯈꯣꯏ ꯁꯥꯛ ꯆꯥꯛꯊꯣꯛꯈ꯭ꯔꯦ ꯍꯥꯏꯔꯛꯀꯅꯦꯕ
ꯃꯥꯅꯤ ꯃꯥꯅꯤ ꯆꯤꯡꯗꯒꯤꯗꯤ ꯁꯨꯃꯥꯏꯅ ꯇꯧꯅꯔꯦ ꯍꯣꯏ
ꯠ ꯑꯥ ꯆꯠꯈ꯭ꯔꯅꯦꯕ ꯑꯩꯗꯤ ꯌꯨꯝꯗ ꯂꯩꯍꯧꯔꯗꯤꯕ ꯇꯥꯟꯅꯔꯛꯂꯁꯤ ꯁ ꯌꯥꯗ ꯍꯥꯏꯕꯤꯁꯨ
ꯎꯝ ꯂꯝꯕꯤ ꯂꯝꯕꯤꯒꯤ ꯐꯤꯕꯝꯁꯦ ꯀꯃꯥꯏꯅ ꯇꯧꯔꯦ ꯑꯩꯈꯣꯏ ꯔꯣꯝꯒꯤ
ꯂꯝꯕꯤꯤ ꯁꯤꯗꯤ ꯍꯥꯟꯅꯗꯒꯤꯗꯤ ꯑꯗꯨꯝ ꯂꯩ ꯃꯥꯜꯂꯦ ꯐꯠꯇꯗꯤ ꯐꯠꯇꯦ ꯑꯗꯨꯕꯨ ꯆꯠꯄ ꯌꯥꯗꯕꯒꯤ ꯇꯅꯇꯕꯣꯀꯣ
ꯃꯣꯏ ꯈꯔ ꯃꯣꯏ ꯈꯔ ꯁꯦꯝꯕꯁꯤꯡꯗꯨꯗꯤ ꯀꯃꯥꯏꯅ ꯇꯧꯔꯦ
ꯎꯝ ꯃꯣꯏꯅꯤ ꯁꯦꯝꯕꯗꯁꯨ
ꯎ
ꯅꯂ ꯑꯗꯨ ꯑꯗꯨꯩꯅꯣ ꯇ ꯎ ꯇꯅꯦ ꯔ ꯔꯅꯤ ꯁꯤꯖꯟꯗꯗꯤ ꯍꯥꯟꯅꯒꯤꯗꯨꯁꯨ ꯑꯗꯨꯝ ꯂꯩꯕ ꯇꯥꯔꯅꯤꯅꯦ ꯈ꯭ꯋꯥꯏꯗꯒꯤꯗꯒꯤꯅꯦ
ꯎꯝ
ꯂꯥꯏꯛ ꯍꯣꯝꯁꯤꯅ
ꯃꯣꯏꯁꯨ ꯈꯔ ꯐꯖꯅ ꯁꯦꯝꯕ ꯌꯥꯅꯤ
ꯁꯦꯝꯕ ꯀꯥꯡꯕꯨ ꯑꯗꯨꯁꯨ ꯅꯣꯡ ꯆꯨꯔꯝꯗꯥꯏ ꯆꯨꯔꯝꯗꯥꯏꯗ ꯑꯃꯨꯛ ꯂꯥꯛꯑꯀꯅꯤ
ꯑꯥ
ꯅꯣꯡ ꯆꯨꯔꯝꯗꯥꯏꯗ ꯑꯃꯨꯛ ꯂꯥꯛꯀꯅꯦꯕ ꯁꯤꯖꯟ ꯐ ꯐꯖꯕ ꯃꯇꯝꯗ ꯂꯥꯛꯑꯔꯣꯏꯕ
ꯃꯥꯅꯦ ꯃꯥꯅꯦ ꯅꯣꯏ ꯁꯥꯏ ꯌꯥꯝ ꯃꯤꯈ꯭ꯔꯕꯅꯦ
ꯎ ꯅꯣꯡꯃꯥꯗꯤ ꯆꯠꯂꯒ ꯃꯣꯏꯗ ꯈꯔ ꯇꯝꯕꯤ ꯇꯥꯛꯄꯤꯗꯗꯤ ꯌꯥꯔꯣꯏꯗꯧꯔꯤꯅꯤ
ꯃꯥꯅꯤ ꯃꯥꯅꯤ ꯄꯔꯥ ꯑꯆꯥꯎꯕ ꯇꯝꯍꯟꯗ꯭ꯔꯗꯤ ꯌꯥꯗꯧ ꯃꯥꯥꯟꯗꯦꯅ‌ꯦ
ꯎꯝ ꯉꯁꯤꯗꯤ ꯆꯠꯊꯣꯛꯀꯗ꯭ꯔꯣ
ꯑꯩꯁ ꯆꯠꯊꯣꯛꯄ ꯉꯝꯗ꯭ꯔꯤ
ꯎꯝ
ꯁꯤꯕꯨ ꯋꯦꯗꯔꯁꯤꯗ ꯆꯠꯊꯣꯛꯑꯗꯤ ꯂꫭꯔ‌ꯦꯍ‌ꯦ
ꯅꯣꯡ ꯐꯖꯅ ꯆꯨꯔ ꯅꯣꯏ ꯅ ꯁꯣꯏ ꯅꯣꯏꯗ
ꯍꯥꯥ
ꯅꯣꯡ ꯐꯖꯅ ꯀꯟꯅ ꯆꯨꯕ꯭ꯔꯕꯥ
ꯑꯩꯁ ꯑꯩ ꯍꯧꯒꯠꯇ꯭ꯔꯤꯉꯩꯗꯒꯤ ꯂꯝꯕꯤ ꯂꯣꯏꯅ ꯐꯨꯜꯂꯝꯃꯤꯅꯦ
ꯑꯣ ꯏꯁꯤꯡ ꯆꯥꯎꯕ꯭ꯔꫭ
ꯏꯁꯤꯡ ꯎꯝ ꯈꯔ ꯌꯥꯝ ꯀꯟꯗꯤ ꯆꯥꯎꯕ ꯑꯣꯏꯗꯕ ꯑꯗꯨ ꯑꯣꯏꯔꯁꯨ ꯂꯩꯗꯅ
ꯑꯣ ꯂꯝꯕꯤꯗ ꯉꯥ ꯈꯔ ꯈꯔꯗꯤ ꯐꯥꯕ ꯌꯥꯔꯝꯅꯤꯅꯦ ꯑꯗꯨꯒꯤ
ꯑꯦꯁ ꯑꯗꯨꯒꯨꯝꯕꯗꯤ ꯑꯦꯁ ꯃꯣꯠ ꯃꯅꯨꯡꯒꯤ ꯇꯜꯂꯤꯅ‌ꯦ
ꯅꯍꯥꯟ ꯑꯁ ꯑꯅꯨꯕꯤ ꯑꯃ ꯒ‌ꯦꯖꯤ ꯑꯃ ꯑꯅꯤ ꯃꯉꯥ ꯐꯥꯕ ꯐꯥꯔꯛꯄꯗ ꯍꯔꯥꯎꯕꯁꯤꯗꯤ ꯑꯁ ꯂꯣꯏꯔꯦ
ꯑꯁ ꯅꯍꯥꯟ ꯏꯁꯤꯡ ꯑꯆꯥꯎꯕ ꯏꯁꯤꯡ ꯑꯆꯥꯎꯕ ꯃꯇꯝꯗꯣ
ꯎꯝ
ꯑꯁ ꯕ꯭ꯔꯤꯖ ꯃꯈꯥ ꯕ꯭ꯔꯤꯖ ꯃꯅꯥꯛꯇ ꯀꯩ ꯀꯩꯅꯣ ꯌꯥꯝ ꯐꯥꯔꯝꯕꯅꯤꯅꯦ
ꯑ ꯅꯪ
ꯏꯁꯤꯡ ꯃꯅꯨꯡꯗ ꯊꯧꯖꯤꯟꯕꯒꯤꯀꯣ ꯑꯃꯨꯛꯀ ꯏꯁꯇꯥꯔꯠ ꯍꯧꯕ ꯌꯥꯗꯕ
ꯑꯣ
ꯏꯜꯂꯒ ꯂꯥꯛꯄꯅꯤ ꯑꯃꯨꯛꯀ
ꯍꯗ
ꯐꯤꯕꯝ ꯌꯦꯡꯕ ꯆꯠꯁꯤ ꯍꯥꯏꯅ ꯂꯥꯛ ꯆꯠꯄꯅꯦꯕꯀꯣ
ꯃꯇꯝ ꯑꯣꯜꯂꯛꯄꯒꯤꯔꯦ ꯈꯪꯗ‌ꯦ ꯅꯣꯡ ꯆꯨꯕ ꯃꯇꯝ ꯆꯨꯗꯕ ꯃꯇꯝꯁꯦ ꯈꯥꯏꯗ꯭ꯔꯦꯅꯤ ꯍꯟꯗꯛ ꯍꯧꯖꯤꯛꯀꯥꯟꯁꯦ
ꯃꯥꯅꯦ ꯃꯥꯅꯦ ꯍꯦꯛꯇꯥ ꯑꯄꯥꯝ ꯑꯄꯥꯝꯕ ꯑꯝꯇꯝ ꯍꯩꯊꯔꯛꯏꯦꯕꯀꯣ
ꯎꯝ
ꯃꯥꯅꯤ
ꯃꯊꯛꯇ ꯂꯩꯕ ꯅꯣꯡ ꯄꯥꯏꯕ ꯃꯤꯁꯦ ꯌꯥꯝ ꯍꯩꯇꯕ ꯃꯥꯜꯂꯦ ꯑꯩ ꯑꯣꯏꯅ ꯇꯧꯔꯁꯤ ꯀꯟꯅ ꯈꯜꯂꯤꯕꯅꯤꯅ‌ꯦ ꯍꯧꯖꯤꯛ
ꯎꯝ ꯑꯩꯈꯣꯏ ꯑꯩꯈꯣꯏ ꯇꯧꯕ ꯑꯩꯈꯣꯏꯕꯨ ꯑꯩꯈꯣꯏꯗꯤ ꯌꯥꯔꯔꯣꯏ ꯍ‌ꯦꯛꯇ ꯁꯥꯎꯅꯤꯡꯕ ꯃꯇꯝꯗꯅ ꯄꯨꯂꯞ ꯐꯩꯗꯒꯅꯤꯕ ꯉꯁꯤ ꯃꯨꯠ ꯅꯨꯡꯉꯥꯏꯔꯦ ꯍꯥꯏꯅ ꯃꯁꯤ ꯃꯨꯠ ꯅꯨꯡꯉꯥꯏꯇꯦ ꯍꯥꯏꯅ ꯊꯥꯗꯣꯛꯑꯒ ꯑꯩꯈꯣꯏ ꯇꯨꯝꯍꯧꯔꯗꯤ ꯑꯁ ꯃꯤ ꯑꯇꯩꯗꯤ ꯋꯥꯔꯅꯦꯕꯀꯣ
ꯎꯝ
ꯃꯥꯒꯤ ꯌꯨꯝꯗ ꯂꯩꯕ꯭ꯔꯣ
ꯑꯣꯏ ꯁꯦꯟꯇꯥꯔꯗ ꯑ